ꯇꯥꯏꯀꯣ
ꯇꯥꯕ꯭ꯔꯣ
ꯇꯥꯏꯌꯦ ꯇꯥꯏꯌꯦ
ꯑꯥ ꯇꯥꯈ꯭ꯔꯦ ꯑꯃꯨꯛꯀ
ꯎꯝ ꯆꯥꯛ ꯏꯟꯁꯥꯡ ꯊꯣꯡꯕ ꯍꯧꯔꯕ꯭ꯔꯣ
ꯍꯖꯤꯛꯁꯦ ꯏꯚꯅꯤꯡꯒꯤꯔꯥ
ꯍꯣꯏ
ꯊꯪꯡꯕ ꯍꯧꯗ꯭ꯔꯤꯗꯥ
ꯎꯝ ꯄꯨꯡ ꯀꯌꯥꯗ ꯊꯣꯡꯒꯠꯅꯤ
ꯍꯣꯔꯦꯟ ꯇꯞꯅ ꯊꯣꯡꯒꯅꯤꯗ ꯅꯪꯗꯤ ꯊꯣꯡꯕ ꯂꯣꯏꯔꯕꯣ
ꯊꯣꯡꯕ ꯍꯧꯔꯁꯤꯔꯥ ꯍꯥꯏꯅ ꯈꯜꯂꯒ ꯂꯩꯕꯅꯦ ꯑꯗꯣ ꯑꯁ ꯁꯥꯃꯟꯕꯒꯤ
ꯍꯣꯏꯅꯦ ꯁꯥꯕꯒꯤ ꯑꯁ ꯁꯥꯕꯅ ꯌꯥꯗꯦꯕ
ꯍꯣꯏ ꯑꯗꯨꯅꯦ ꯆꯥꯛ ꯐꯥꯎ ꯆꯥꯅꯤꯡꯗꯦ ꯁꯃꯟꯕꯒꯤ ꯏꯅꯔꯖꯤ ꯂꯣꯏꯅꯃꯛ ꯆꯠꯈ꯭ꯔꯦ ꯅꯣꯡ ꯆꯨꯔꯁꯨ ꯂꯩꯕꯥꯛꯁꯦ ꯀꯩꯅꯣ ꯇꯧꯕꯒꯤꯀꯣ ꯇꯟꯕ ꯅꯣꯡꯁꯥꯃꯨꯛ ꯊꯣꯔꯛꯂꯗꯤ ꯁꯥꯃꯟꯕꯒꯤ ꯇꯟꯕ ꯑꯃꯨꯛ
ꯍꯣꯏ ꯑꯁ ꯉꯣꯡꯁꯥ ꯁꯥꯕꯅ ꯃꯄꯥꯟ ꯊꯣꯛꯄꯁꯨ ꯉꯝꯗ꯭ꯔꯦꯗ
ꯍꯣꯏ ꯑꯗꯨꯅꯦ
ꯅꯨꯡꯁꯥꯗꯨ ꯌꯥꯝ ꯀꯜꯂꯦ
ꯎꯝ
ꯅꯨꯡꯁꯥ ꯌꯥꯝ ꯀꯜꯂꯁꯨ ꯃꯤꯗꯤ ꯑꯁ ꯌꯥꯝ ꯍꯛꯆꯥꯡ ꯌꯥꯝ ꯐꯕ ꯃꯥꯜꯂꯦ ꯂꯧ ꯆꯠꯂꯒ ꯂꯩꯌꯦ ꯁꯤꯒꯤ ꯅꯣꯡꯁꯥ ꯌꯩꯕ ꯎꯝ ꯁꯤꯒꯨꯝꯕ ꯅꯨꯡꯁꯥ ꯌꯩꯕ ꯉꯝꯕ ꯃꯤꯁꯤꯡꯗꯤ ꯍꯛꯆꯥꯡ ꯌꯥꯝ ꯐꯕ ꯃꯤꯁꯤꯡꯅꯤ ꯑꯩꯈꯣꯏꯗꯤ ꯉꯝꯔꯔꯣꯏ ꯍꯛꯆꯥꯡ ꯐꯕꯁꯤꯡꯗꯤ ꯉꯝꯒꯅꯦꯞ ꯈꯣꯏꯗꯤ ꯁꯨꯛꯉꯝ ꯉꯝꯗꯦ ꯁꯤꯒꯨꯝꯕ ꯅꯨꯡꯁꯥꯁꯦ
ꯅꯣꯡ ꯑꯃꯨꯛ ꯂꯥꯛꯀꯗ꯭ꯔꯥ ꯈꯪꯗꯦ ꯃꯝꯔꯒ ꯂꯩꯌꯦ ꯑꯃꯨꯛꯀ
ꯈꯪꯗꯦ ꯅꯣꯡꯁꯥ ꯀꯟꯅ ꯁꯥꯔꯁꯨꯡ ꯀꯣ ꯍꯨꯗꯥꯛ ꯈꯨꯗꯥꯛꯇ ꯅꯣꯡꯃꯨꯛ ꯂꯥꯛꯄꯁꯨ ꯌꯥꯎꯕꯅꯦ ꯍꯣꯏ
ꯍꯣꯏ ꯍꯧꯖꯤꯛꯀꯥꯟꯁꯦ ꯑꯗꯨ ꯃꯇꯝꯅꯦꯕ ꯅꯨꯡꯁꯥ ꯊꯣꯛꯂꯛꯀꯅꯤ ꯃ ꯐꯝ ꯃꯔꯥꯡ ꯈꯪꯗꯅ ꯅꯣꯛ ꯑꯃꯨꯛ ꯂꯥꯛꯀꯅꯤ ꯑꯗꯨꯒꯨꯝꯕ ꯃꯇꯝꯅꯦꯕ ꯑꯗꯨꯒꯤꯅꯦ ꯎꯝ ꯀꯔꯤ ꯃꯊꯦꯜ ꯆꯥꯔꯦ ꯑꯌꯨꯛꯇ
ꯈꯨꯏꯗꯣ ꯑꯌꯨꯛ ꯑꯈꯣꯏꯗꯣ ꯑꯝ ꯑꯂꯨꯒ ꯀꯣꯕꯤ ꯆꯥꯏꯗ
ꯑꯣ ꯑꯩꯁꯨ ꯑꯌꯨꯛꯇ ꯀ꯭ꯔꯤ ꯆꯥꯕ꯭ꯔꯥ ꯑꯩꯁꯨ ꯑꯣ ꯈꯥꯃꯦꯟꯒ ꯑꯂꯨ ꯆꯥꯕꯅꯦ ꯑꯌꯨꯛꯇ ꯍꯧꯖꯤꯛꯇꯤ ꯈꯪꯗ꯭ꯔꯦ ꯑꯩ ꯒꯤ ꯅꯨꯄꯥꯗꯣ ꯉꯥ ꯂꯧꯔꯒ ꯂꯥꯛꯀꯦ ꯍꯥꯏꯌꯦ ꯕꯣꯏꯂꯔ ꯂꯧ ꯄꯨꯔꯛꯀꯦ ꯍꯥꯏꯌꯦ ꯕꯣꯏꯂꯔꯗꯤ ꯆꯥꯅꯤꯡꯗꯦ ꯉꯥ ꯑꯣꯏꯅ ꯄꯨꯔꯛꯑꯣ ꯍꯥꯏꯈꯤꯕꯅꯦ
ꯌꯥꯝ ꯍꯥꯎꯔꯅꯤꯅꯦ ꯑꯗꯨꯗꯤ ꯍꯣꯏꯗꯧ ꯉꯥ ꯑꯣꯏꯅ ꯍꯥꯎꯋꯦꯗ ꯕꯣꯏꯂꯔꯗꯒꯤꯗꯤ
ꯍꯣꯏ ꯕꯣꯏꯂꯔ ꯆꯥꯕ ꯆꯥꯕꯥꯗ ꯆꯥꯕꯗꯤ ꯍꯥꯎꯇꯦ ꯑꯗꯨꯅ ꯉꯥ ꯑꯣꯏꯅ ꯆꯥꯕꯅ ꯍꯦꯟꯅ ꯎꯝ ꯀꯥꯟꯅꯩꯕ
ꯀ꯭ꯔꯤ ꯀ꯭ꯔꯤ ꯊꯕꯛ ꯁꯨꯕ꯭ꯔꯥ ꯉꯁꯤꯗꯤ
ꯑꯁ ꯉꯁꯥꯏ ꯕꯖꯥꯔ ꯈꯔ ꯆꯠꯂꯨꯔꯒ ꯑꯃꯨꯛꯀ ꯂꯥꯛꯔꯒ ꯂꯩꯌꯦꯗ
ꯑꯥ ꯑꯣ ꯌꯥꯝ ꯐꯩ ꯌꯥꯝ ꯐꯩꯌꯦ ꯈꯪꯗꯦ
ꯅꯪꯗꯤ ꯅꯪꯗꯤ ꯍꯧꯖꯤꯛꯀꯥꯟ ꯀꯔꯤ ꯀ꯭ꯔꯤ ꯍꯣꯠꯅꯕ꯭ꯔꯣ ꯑꯗꯨꯝ ꯌꯨꯝꯗ ꯂꯩꯔꯕꯣ ꯅꯠꯇ꯭ꯔꯒ
ꯑꯁ ꯗꯨꯝ ꯌꯨꯝꯗ ꯂꯩꯌꯦꯗ ꯅꯍꯥꯟꯗꯤ ꯂꯧ ꯆꯠꯂꯦ ꯂꯧ ꯃꯇꯝꯅꯤꯅꯀꯣ ꯇꯝꯄꯥꯛꯀꯤ ꯂꯧꯗꯣ ꯂꯧ ꯊꯥꯕ ꯂꯣꯏꯔꯕꯅꯤꯅ ꯍꯧꯖꯤꯛꯇꯤ ꯄꯣꯊꯥꯔꯒ ꯂꯩꯔꯦ ꯂꯧ ꯈꯥꯎꯕ ꯃꯇꯝꯗ ꯑꯣꯏꯅ ꯆꯠꯀꯅꯤ ꯑꯃꯨꯛ
ꯑꯥ ꯂꯧ ꯂꯣꯏꯈ꯭ꯔꯕꯣ
ꯂꯧ ꯂꯣꯏꯈ꯭ꯔꯦ ꯍꯣꯏ
ꯑꯣ
ꯂꯣꯏꯔꯦ ꯊꯥꯕ ꯂꯣꯏꯔꯦ ꯑꯥꯅꯥꯞ ꯅꯍꯥꯟꯒꯤ ꯍꯞꯇꯥꯗꯣ
ꯍꯣꯏ ꯑꯩꯈꯣꯏ ꯎꯝ ꯑꯩꯈꯣꯏꯁꯨ ꯅꯍꯥꯟ ꯁꯇꯔꯗꯦꯒꯤꯗ ꯍꯨꯟꯕꯤꯈ꯭ꯔꯦ ꯈꯪꯗꯦ ꯀꯃꯥꯏ ꯇꯧꯒꯦꯔ
ꯑꯣꯝ ꯐꯥꯒꯅꯤꯗ ꯅꯣꯡ ꯆꯨꯔꯗꯤ ꯑꯩꯈꯣꯏ ꯑꯩꯈꯣꯏ ꯑꯥ ꯍꯦꯛ ꯊꯥꯕ ꯂꯣꯏꯔꯒꯀꯣ ꯈꯨꯟꯕ ꯂꯣꯏꯔꯒ ꯎꯝ ꯑꯥ ꯅꯣꯡ ꯆꯨꯔꯗꯤ ꯑꯗꯨꯝ ꯑꯥ ꯀꯩ ꯀꯔꯤ ꯍꯥꯏꯁꯤꯔꯥ ꯐꯧꯗꯣ ꯐꯩꯌꯦ ꯍꯥꯏꯌꯦ
ꯑꯣ
ꯅꯍꯥꯟ ꯍꯞꯇꯥꯗꯗꯤ ꯑꯗꯨꯝ ꯅꯣꯡ ꯆꯨꯕꯅꯦ ꯑꯗꯨꯒ ꯍꯧꯖꯤꯛꯐꯥꯎ ꯅꯣꯡ ꯃꯔꯛ ꯃꯔꯛ ꯅꯣꯡ ꯆꯨꯕꯗꯤ ꯑꯗꯨꯝ ꯐꯥꯒꯅꯤꯗ
ꯑꯥ ꯈꯪꯗ꯭ꯔꯦ ꯑꯁ ꯐꯔꯗꯤ ꯐꯔꯦ
ꯎꯝ ꯆꯠꯄ꯭ꯔꯥ ꯅꯣꯏꯁꯨ ꯂꯧ
ꯑꯈꯣꯏꯗꯤ ꯍꯧꯖꯤꯛ ꯃꯇꯝꯗꯤ ꯆꯠꯇꯦꯗ ꯈꯔ ꯀꯩꯅꯣ ꯑꯩꯈꯣꯏꯗꯤ ꯀꯩꯅꯣ ꯑꯥ ꯀꯃꯥꯏ ꯍꯥꯏꯒꯦꯔ ꯎꯄꯥꯥꯟꯕꯤꯒꯨꯝꯕ ꯊꯣꯛꯄ ꯃꯇꯝꯗꯣ
ꯑꯣ ꯑꯣꯥ
ꯑꯗꯨꯒꯨꯝꯕꯗꯅ ꯆꯠꯂꯦꯗ ꯍꯧꯖꯤꯛꯀꯤꯁꯤꯗꯤ ꯑꯩꯈꯣꯏꯗꯤ ꯆꯠꯂꯁꯨ ꯁꯨꯕ ꯍꯩꯔꯣꯏꯕ ꯑꯗꯨꯒꯤ
ꯑꯣ ꯑꯣ ꯑꯣ ꯍꯣꯏ ꯑꯗꯨꯒꯤ ꯃꯇꯝꯗꯨꯅ ꯆꯠꯄ ꯅꯨꯡꯉꯥꯏꯕꯅꯦ ꯆꯨꯖꯥꯛꯀꯨꯝꯕ ꯆꯥꯔꯒ ꯀꯣ ꯑꯗꯨꯒ ꯂꯧ ꯂꯧꯒꯤ ꯃꯐꯝꯗ ꯀꯔꯤ ꯍꯥꯏꯁꯤꯔꯥ ꯆꯥꯛꯀꯣꯟ ꯆꯥꯛ ꯑꯥ ꯏꯟꯁꯥꯡꯒꯨꯝꯕ ꯊꯣꯡꯔꯒ ꯆꯥꯕꯗꯣ ꯑꯗꯨꯅꯦ ꯈ꯭ꯋꯥꯏꯗꯩ ꯍꯥꯎꯕ
ꯑꯥ ꯌꯨꯝꯗꯒꯤꯗꯒꯤ ꯍꯦꯟꯅ ꯍꯥꯎꯋꯦꯗꯨꯅ
ꯍꯣꯏ ꯑꯗꯨꯅꯦ ꯆꯠ ꯑꯥ ꯎꯝ ꯑꯅꯤ ꯅꯥꯄꯤ ꯑꯣꯏꯔꯁꯨꯀꯣ ꯍꯥꯎꯇꯕ ꯑꯣꯏꯔꯁꯨ ꯑꯗꯨꯝ ꯍꯥꯎꯕꯅꯦ ꯑꯩꯈꯣꯏꯒꯤ ꯂꯧ ꯂꯩꯌꯦ ꯑꯗꯨ ꯑꯣꯏꯔꯁꯨ ꯌꯨꯝ ꯃꯅꯥꯛꯇ ꯂꯩꯕꯅꯦꯅꯀꯣ ꯑꯗꯨꯒꯤ ꯂꯧ ꯆꯠꯄ ꯃꯤꯁꯤꯡꯅ ꯍꯥꯏꯌꯦ ꯂꯧ ꯆꯠꯂꯒ ꯂꯧꯗ ꯑꯩꯈꯣꯏꯗꯤ ꯂꯧꯒꯤ ꯀꯔꯤꯅꯣ ꯑꯝ ꯌꯨꯝꯗꯒꯅꯦꯕꯥ ꯌꯨꯝꯗ ꯑꯃꯨꯛ ꯍꯜꯂꯛꯑꯒ ꯀꯔꯤ ꯀꯔꯤ ꯆꯥ ꯆꯥꯕꯅꯦꯕ ꯌꯨꯝ ꯃꯅꯥꯛꯇꯅꯤꯅꯀꯣ ꯂꯧꯗꯣ ꯑꯗꯨꯅ ꯑꯦꯛ ꯑꯩꯈꯣꯏꯒꯤ ꯂꯧ ꯆꯠꯄ ꯃꯤꯁꯤꯡꯅ ꯀꯔꯤ ꯍꯥꯏꯕ꯭ꯔꯥ ꯍꯥꯏꯔꯒ ꯃꯣꯏꯅꯀꯣ ꯑꯁ ꯎꯝ ꯂꯧ ꯆꯠꯂꯒ ꯌꯨꯝꯗ ꯍꯜꯂꯛꯔꯒ ꯂꯛ ꯆꯥꯛ ꯆꯥꯕꯁꯤꯅ ꯏꯟꯇꯔꯦꯁ ꯂꯩꯇꯦ ꯍꯥꯏꯌꯦ
ꯑꯥ
ꯂꯧ ꯂꯧ ꯆꯠꯂ ꯍꯣꯏ ꯍꯣꯏ ꯂꯧ ꯆꯠꯂꯗꯤ ꯂꯧꯒꯤ ꯂꯧꯒꯤ ꯃꯐꯝꯗ ꯆꯛ ꯆꯥꯕꯅ ꯈ꯭ꯋꯥꯏꯗꯒꯤ ꯅꯨꯡꯉꯥꯏꯕ ꯍꯦꯜꯂꯦ ꯍꯥꯏꯅꯀꯣ ꯍꯥꯏꯅꯕꯅꯤ ꯑꯗꯣ ꯑꯗꯨꯅꯦ ꯑꯩꯈꯣꯏꯁꯨ ꯑꯗꯨꯃꯥꯏꯅ ꯇꯧꯋꯦ ꯑꯗꯨ ꯑꯣꯏꯔꯁꯨ ꯑꯣꯄꯥꯏ ꯂꯩꯇꯦ
ꯑꯥ ꯃꯛ ꯃꯔꯛꯇꯅ ꯑꯃꯨꯛꯀ ꯑꯥ ꯑꯗꯨꯗ ꯄꯨꯅꯤꯡꯉꯥꯏ ꯍꯣꯠꯅꯕꯁꯨ ꯑꯋꯥꯕꯗꯤ ꯑꯃꯥꯅꯦꯕ ꯑꯗꯣ
ꯍꯣꯏ ꯑꯗꯨꯁꯨ ꯑꯣ ꯑꯗꯨꯁꯨ ꯂꯩꯌꯦ ꯑꯣ
ꯈꯪꯗ꯭ꯔꯦꯗ ꯅꯪ ꯅꯪꯗꯤ ꯀꯔꯤ ꯏꯟꯁꯥꯡ ꯊꯣꯡꯒꯅꯤ ꯅꯪꯅ ꯊꯣꯡꯕ꯭ꯔꯥ ꯀꯅꯥꯅ ꯊꯣꯡꯕ꯭ꯔꯥ
ꯍꯣꯔꯦꯟꯁꯦ ꯈꯪꯗꯦ ꯀꯅꯥ ꯊꯣꯡꯕꯤꯔ ꯑꯍꯥꯡ ꯑꯍꯥꯡꯕ ꯃꯤꯅ ꯊꯣꯡꯒꯅꯤ ꯏꯅꯥꯎꯅꯨꯄꯤ ꯁꯨꯡ ꯂꯩꯌꯦ
ꯑꯁ ꯅꯨꯡꯉꯥꯏ ꯑꯩꯗꯤ ꯑꯥ ꯏꯊꯟꯗ ꯅꯨꯡꯗꯥꯡꯁꯨ ꯊꯣꯡꯒꯅꯤ ꯑꯌꯨꯛꯇꯁꯨ ꯊꯣꯡꯒꯅꯤ ꯃꯔꯛ ꯃꯔꯛꯇꯗꯤ ꯑꯩꯒꯤ ꯅꯨꯄꯥꯅꯁꯨ ꯑꯩ ꯉꯁꯤ ꯃꯇꯦꯡ ꯄꯥꯡꯕꯤꯒꯦ ꯍꯥꯏꯅꯁꯨ ꯇꯧꯕꯤꯌꯦꯕ ꯑꯗꯨ ꯑꯣꯏꯔꯁꯨ ꯅꯨꯄꯥꯁꯤꯡꯕꯨꯁꯨ ꯃꯣꯏ ꯃꯣꯏꯁꯨ ꯃꯣꯏꯒꯤ ꯑꯥ ꯊꯕꯛ ꯂꯩꯔꯒ ꯆꯠ ꯄꯅꯦꯕꯀꯣ ꯑꯗꯨꯅꯅꯨ ꯗꯨꯝ ꯊꯣꯡ ꯊꯣꯡꯍꯟꯅꯤꯡꯉꯥꯏꯗꯣ ꯅꯨꯡꯁꯤꯌꯦꯕ ꯑꯗꯨꯅ ꯑꯩ ꯑꯣꯏꯅ ꯊꯣꯡꯒꯦꯗ ꯍꯥꯏꯅ ꯃꯔꯛ ꯃꯔꯛꯇꯗꯤ ꯃꯔꯛ ꯃꯔꯛꯇꯗꯤ ꯑꯩ ꯉꯝꯗꯕ ꯃꯇꯝꯗꯗꯤ ꯊꯣꯡꯕꯤꯌꯦ ꯑꯗꯨ ꯑꯣꯏꯔꯁꯨ ꯑꯌꯥꯝꯕꯗꯤ ꯑꯩꯅ ꯊꯣꯡꯉꯦꯕ
ꯎꯝ
ꯑꯗꯨꯅ ꯃꯔꯛ ꯃꯔꯛꯗꯤ ꯑꯥꯏꯝ ꯏꯊꯟꯗꯅ ꯊꯣꯡꯕꯁꯦ ꯆꯥꯅꯤꯡ ꯆꯥꯅꯤꯡꯗꯕ ꯐꯥꯎ ꯎꯝ ꯌꯧꯔꯛꯄꯅꯦꯍꯦ
ꯆꯥꯛ ꯏꯟꯖꯥꯡ ꯊꯣꯡꯕꯁꯤꯁꯨ ꯑꯁ ꯄꯦꯟꯗꯤ ꯄꯦꯟꯕꯅꯦꯍꯦ ꯊꯣꯡꯃꯟꯂꯗꯤ
ꯍꯣꯏ ꯅꯣꯏꯗꯤ ꯂꯨꯍꯣꯡꯗ꯭ꯔꯤꯕꯣ ꯂꯩꯁꯥ ꯑꯣꯏꯔꯤꯕꯣ
ꯍꯣꯏ ꯂꯣꯍꯣꯡꯗ꯭ꯔꯤꯌꯦ
ꯑꯣ ꯂꯨꯍꯣꯡꯕ ꯃꯇꯝꯗ ꯈꯪꯒꯅꯤ ꯂꯨꯍꯣꯡꯗ꯭ꯔꯗ ꯂꯨꯍꯣꯡꯈ꯭ꯔꯗꯤ ꯎꯄꯥꯏ ꯂꯩꯇꯦ ꯊꯣꯡꯅꯤꯡꯗ꯭ꯔꯁꯨ ꯊꯣꯡꯕ ꯇꯥꯕꯅꯤ ꯎꯝ ꯅꯨꯉꯥꯏꯅ ꯂꯩꯥ
ꯅꯪꯒꯤꯗꯤ ꯑꯉꯥꯡ ꯑꯃꯨꯛꯀ ꯆꯥꯎꯔꯛꯈ꯭ꯔꯅꯤ ꯅꯣꯏ ꯅꯨꯡꯉꯥꯏꯅ ꯑꯃꯨꯛ ꯂꯩꯈꯔꯅꯤ ꯃꯇꯝꯗꯨꯗ ꯑꯈꯣꯏꯁꯦ ꯑꯃꯨꯛꯀ ꯋꯥꯒꯗꯧꯕꯅꯤꯅꯦ
ꯑꯗꯨꯁꯨ ꯂꯩꯌꯦ ꯍꯣꯏ ꯎꯝ ꯑꯗꯨꯁꯨ ꯎꯝ ꯖꯕꯥꯅꯁꯨ ꯑꯣꯏꯔꯛꯀꯅꯤ ꯃꯇꯝ ꯃꯇꯝꯅ ꯄꯨꯔ ꯎꯝ
ꯅꯣꯏꯗꯤ ꯉꯥꯍꯥꯛ ꯂꯩꯔꯗꯤ ꯅꯨꯡꯉꯥꯏꯈ꯭ꯔꯅꯤ ꯑꯉꯥꯡꯁꯤꯡꯅ ꯂꯣꯏ ꯇꯧꯈ꯭ꯔꯅꯤ ꯑꯁ
ꯈꯪꯗ꯭ꯔꯦꯅꯦ ꯍꯧꯖꯤꯛꯀꯥꯟꯒꯤ ꯑꯉꯥꯡꯁꯤꯡꯁꯨꯀꯣ ꯊꯕꯛ ꯀꯔꯤꯁꯨ ꯍꯩꯇꯦ
ꯇꯧꯍꯟꯒꯗꯧꯝꯅꯤꯗ ꯑꯉꯥꯡ ꯑꯣꯏꯔꯤꯉꯥꯏꯗꯒꯤ ꯐꯖꯟꯅ ꯇꯝꯗ꯭ꯔꯗꯤ ꯑꯁ ꯂꯨꯅ ꯒꯥ ꯊꯝꯕ ꯌꯥꯕ ꯅꯠꯇꯦ ꯌꯨꯝꯒꯤ ꯊꯕꯛꯁꯤꯗꯤ ꯈꯪꯍꯟꯒꯗꯧꯕꯅꯦꯕ ꯑꯉꯥꯡ ꯅꯨꯄꯤꯒꯨꯝꯕꯁꯤ
ꯍꯣꯏ ꯍꯣꯏ ꯍꯣꯏ ꯑꯗꯨꯅꯦ ꯎꯝ ꯈꯪꯗ꯭ꯔꯦ ꯍꯩꯒꯗ꯭ꯔꯥ ꯑꯗꯣ ꯅꯨꯄꯥ ꯑꯃꯨꯛ ꯑꯣꯏꯌꯦ ꯃꯥꯒꯤ ꯅꯨꯄꯤ ꯄꯨꯔꯛ ꯎꯝ ꯅꯨꯄꯥ ꯑꯣꯏꯌꯦ ꯅꯨꯄꯤ ꯐꯥꯎꯕꯗꯤ ꯑꯗꯨꯝ ꯋꯥꯕ ꯇꯥꯕꯖꯥꯠꯅꯤ
ꯑꯁ ꯅꯪꯒꯤꯁꯤꯗꯤ ꯃꯧ ꯄꯨꯔꯛꯇ꯭ꯔꯤꯐꯥꯎ ꯑꯝꯋꯥꯕ ꯇꯥꯔꯤꯌꯦꯅꯦ
ꯍꯣꯏ ꯑꯗꯨꯅꯦ ꯑꯗꯨꯗ ꯑꯩꯅ ꯍꯦꯛ ꯍꯦꯛ ꯍꯥꯏꯌꯦ ꯑꯩꯗꯤ ꯑꯩꯗꯤ ꯑꯩꯗꯤꯀꯣ ꯎꯝ ꯀꯔꯤ ꯍꯥꯏꯁꯤꯔꯥ ꯑꯩꯅ ꯑꯩꯒꯤ ꯅꯨꯄꯥꯗ ꯍꯦꯛ ꯍꯦꯛ ꯀꯔꯤ ꯍꯥꯏꯁꯤꯔꯥ ꯑꯗꯨꯝ ꯖꯣꯛꯁ ꯇꯧꯔꯒ ꯍꯥꯏꯕꯅꯦꯕ ꯑꯩꯗꯤ ꯑꯩꯒꯤ ꯏꯆꯥ ꯅꯨꯨꯄꯥꯕꯨ ꯊꯨꯅ ꯂꯨꯍꯣꯡꯍꯟꯒꯅꯤ ꯍꯥꯏ ꯍꯥꯏꯔꯒ ꯀꯔꯤꯒꯔꯥꯅ ꯑꯩꯗꯤ ꯌꯥꯝ ꯋꯥꯔꯦ ꯍꯥꯏꯕꯒꯤꯀꯣ ꯅꯣꯛꯄꯗꯣ ꯅꯣꯛꯄꯗꯣ ꯅꯪꯗꯤ ꯍꯧꯖꯤꯛ ꯍꯧꯖꯤꯛꯅ ꯂꯨꯍꯣꯡꯕꯗ ꯉꯥꯏꯔꯤ ꯍꯧꯖꯤꯛꯅ ꯋꯥꯕ ꯍꯧꯔꯗꯤ ꯌꯥꯔꯣꯏꯅꯦ ꯍꯥꯏꯅꯀꯣ
ꯅꯨꯄꯥ ꯃꯆꯥꯁꯨ ꯒ꯭ꯟ ꯒꯌ꯭ꯥꯟ ꯇꯥꯕ ꯃꯤ ꯑꯣꯏꯔꯗꯤ ꯀꯣ ꯅꯨꯄꯥ ꯃꯆꯥꯥꯁꯨ ꯆꯥꯛ ꯍꯦꯟꯖꯥꯡꯒꯨꯝꯕꯗꯤ ꯏꯃꯥꯒꯨꯝ ꯏꯌꯨꯝꯒꯤ ꯊꯕꯛꯒꯨꯝꯕꯗꯤ ꯃꯇꯦꯡ ꯄꯥꯡꯕꯁꯨ ꯂꯩꯗꯤ ꯂꯩꯕꯅꯦ
ꯍꯣꯏ ꯍꯣꯏ ꯍꯣꯏ ꯍꯣꯏ ꯑꯗꯨꯃꯥꯏꯅꯁꯨ ꯇꯧꯋꯦ ꯍꯣꯏ ꯎꯝ ꯌꯥꯝ ꯐꯕꯁꯨ ꯂꯩꯑꯦ ꯎꯝ ꯍꯣꯏ ꯅꯪ ꯍꯥꯏꯕꯗꯣ ꯆꯨꯝꯃꯦ ꯍꯣ ꯑꯩꯈꯣꯏꯅ ꯍ ꯀꯔꯤ ꯍꯥꯏꯁꯤꯔꯥ ꯑꯩꯈꯣꯏꯅ ꯇꯝꯕꯤꯗꯕꯒꯤꯅꯦꯕ ꯐꯖꯅ ꯇꯝꯕꯤꯔꯗꯤꯀꯣ ꯂꯣꯏꯅꯃꯛ ꯍꯩ ꯑ ꯅꯨꯄꯤ ꯅꯨꯄꯤꯒꯨꯝꯅ ꯄ ꯂꯣꯏꯅ ꯃꯛ ꯍꯩꯕ ꯈꯛꯇꯅꯤ ꯑꯩꯈꯣꯏ ꯎꯝ ꯑꯩꯈꯣꯏꯅ ꯅꯨꯞ ꯄꯥꯅꯦ ꯍꯥꯏꯅ ꯇꯝꯕꯤꯗꯕ ꯌꯥꯝ ꯂꯩꯌꯦꯀꯣ ꯑꯗꯨꯒꯤꯅꯦ
ꯍꯣꯏ
ꯇꯝꯕꯤꯔꯗꯤ ꯂꯣꯏꯅꯃꯛ ꯍꯩꯒꯅꯤ ꯅꯣꯏꯗꯤ ꯅꯤꯆꯤꯟ ꯑ ꯅꯆꯤꯟꯅꯥꯎ ꯀꯌꯥꯅꯣ
ꯑꯈꯣꯏ ꯃꯔꯤꯅꯦ
ꯑꯣ ꯅꯨꯄꯥ ꯀꯌꯥ ꯅꯨꯄꯤ ꯀꯌꯥꯅꯣ
ꯅꯨꯄꯤ ꯑꯍꯨꯝ ꯅꯨꯄꯥ ꯑꯃ
ꯑꯩꯈꯣꯏꯁꯨ ꯑꯗꯨꯃꯥꯏ ꯇꯧꯋꯦ ꯅꯨꯄꯤ ꯅꯨꯄꯤ ꯑꯍꯨꯝ ꯅꯨꯄꯥ ꯑꯃ ꯑꯗꯨꯃꯥꯏ ꯇꯧꯋꯦ ꯅꯨꯄꯥꯅ ꯂꯥꯁꯅꯦ ꯑꯩꯈꯣꯏꯗꯤ
ꯑꯣ ꯑꯈꯣꯏꯒꯤꯗꯤ ꯅꯨꯄꯥꯅꯥ ꯑꯍꯟ ꯑꯣꯏꯕ
ꯑꯣ ꯌꯥꯝ ꯐꯔꯦꯅꯦ
ꯅꯪꯗꯤ ꯍꯣꯁꯇꯦꯜꯒꯨꯝꯕ ꯂꯩꯕ꯭ꯔꯥ ꯒꯨꯝ ꯌꯨꯝꯚꯔꯥꯒꯨꯝꯕ ꯂꯩꯕ꯭ꯔꯥ ꯀꯃꯥꯏ ꯇꯧꯕ꯭ꯔꯥ
ꯂꯩꯇꯦꯗ ꯍꯧꯖꯤꯛꯀꯥꯟꯗꯤ ꯌꯨꯝꯗ ꯂꯩꯩꯌꯦꯗ
ꯑꯣ ꯑꯣ ꯏꯃꯥ ꯏꯄꯥ ꯃꯅꯥꯛꯇ ꯂꯩꯔꯗꯤ ꯌꯥꯝ ꯅꯨꯡꯉꯥꯏꯕꯅꯤꯗ
ꯅꯨꯡꯉꯥꯏꯅ ꯂꯩꯍꯧꯋꯣ ꯀꯩꯅꯣ ꯁꯠ ꯑ ꯗ ꯑ ꯂꯨꯍꯣꯡꯗ꯭ꯔꯤꯉꯩꯗꯗꯤ ꯅꯨꯡꯉꯥꯏꯅ ꯂꯩꯊꯣꯛꯀꯗꯕꯅꯤ ꯅꯨ ꯑ ꯂꯨꯍꯣꯡ ꯂꯨꯍꯣꯡꯈ꯭ꯔꯗꯤ ꯍꯧꯒꯠꯅꯤꯡꯗ꯭ꯔꯁꯨ ꯍꯧꯒꯠꯄ ꯇꯥꯕꯅꯤ ꯃꯤꯒꯤ ꯌꯨꯝ ꯍꯥꯏꯗꯤꯀꯣ ꯑꯩꯈꯣꯏꯗꯤ ꯑꯅꯤꯡꯕ ꯊꯨꯡꯗꯕꯅꯦ ꯑꯗꯨꯅ ꯂꯨꯍꯣꯡꯗ꯭ꯔꯤꯉꯩꯗꯤ ꯑꯩꯈꯣꯏꯅ ꯇꯧꯅꯤꯡꯕ ꯅꯨꯡꯉꯥꯏ ꯂꯩꯊꯣꯛꯔꯒ ꯂꯩꯒꯗꯕꯅꯤ ꯇꯨꯝꯅꯤꯡꯕ ꯃꯇꯝꯗ ꯇꯨꯝꯃ ꯇꯨꯝꯔꯒ ꯆꯥꯅꯤꯡꯕ ꯃꯇꯝꯗ ꯆꯥꯔꯒ ꯂꯩꯒꯗꯕꯅꯤ
ꯈꯪꯗ꯭ꯔꯦꯍꯦ
ꯑꯩꯒꯤ ꯏꯃꯥꯇꯣꯟ ꯑꯃꯥ ꯂꯩꯌꯦ ꯃꯥꯗꯣ ꯃꯆꯥꯅꯨꯄꯤꯁꯤꯡꯕꯨꯀꯣ ꯎꯝ ꯊꯕꯛꯀꯨꯝꯕꯗꯤ ꯑ ꯍꯣꯏ ꯑ ꯁꯨꯗ ꯁꯨꯋꯦ ꯑꯗꯨ ꯑꯣꯏꯔꯁꯨ ꯀꯔꯤ ꯍꯥꯏꯁꯤꯔꯥ ꯌꯥꯝꯅ ꯎꯝ ꯐꯣꯔꯁ ꯇꯧꯗꯕ ꯇꯧꯗꯕ ꯑꯞ ꯂꯩꯌꯦꯕ ꯃꯥꯗꯣ ꯑꯗꯨꯃꯥꯏ ꯇꯧꯋꯦꯕ ꯎꯝ ꯑꯗꯨꯅ ꯑꯩꯅ ꯎꯝ ꯏꯃꯥ ꯅꯪꯗꯤ ꯀꯔꯤꯒꯤꯔꯥ ꯏꯆꯥꯅꯨꯄꯤꯁꯤꯡꯕꯨꯁꯨ ꯐꯖꯅ ꯊꯕꯛꯀꯨꯝꯕꯁꯨ ꯁꯨꯍꯜꯂꯣ ꯍꯥ ꯅꯪ ꯅꯪ ꯈꯛꯇ ꯇꯧꯋꯦ ꯀ ꯀꯔꯤꯒꯤ ꯑꯗꯨꯃꯥꯏ ꯇꯧꯕ꯭ꯔꯥ ꯍꯥꯏꯔꯒ ꯑꯁ ꯅꯨꯡꯁꯤꯗ꯭ꯔꯅ ꯅꯨꯡꯁꯤꯗ꯭ꯔꯅꯦ ꯃꯣꯏ ꯃꯣꯏꯁꯨ ꯅꯣꯡꯃꯗꯤ ꯌꯨꯝ ꯄꯥꯟꯕꯅꯤ ꯅꯪ ꯌꯨꯝ ꯄꯥꯟꯈ꯭ꯔꯗꯤ ꯎꯝ ꯇꯜꯂꯁꯨ ꯊꯕꯛ ꯑꯗꯨꯝ ꯁꯨꯕ ꯍꯧꯔꯅꯤ ꯑꯗꯨꯅ ꯑꯩꯗꯤ ꯑꯩꯒꯤ ꯃꯅꯥꯛꯇ ꯂꯩꯔꯤꯉꯩꯗꯗꯤ ꯅꯨꯡꯁꯤꯅ ꯐꯖꯅ ꯊꯝꯕꯤꯒꯅꯦ ꯍꯥꯏꯌꯦ
ꯎꯝ ꯑꯩꯗꯣ ꯅꯨꯄꯤꯒꯤ ꯄꯨꯟꯁꯤꯁꯤꯗꯤ ꯎꯝ ꯆꯨꯝꯗꯤ ꯆꯨꯝꯕꯅꯦ ꯅꯨꯄꯤ ꯄꯨꯟꯁꯤꯗꯤ ꯀꯅꯥ ꯈꯥꯡꯕꯔꯣ ꯀꯣ ꯑꯪ ꯀꯗꯥꯏꯗ ꯆꯠꯀꯦꯔꯥ ꯑꯋꯥꯕꯗ ꯂꯩꯒꯦꯔꯥ ꯅꯨꯡꯉꯥꯏ ꯕꯗ ꯂꯩꯒꯦꯔꯥ ꯈꯪꯄꯣꯠ ꯅꯠꯇꯦꯕ
ꯍꯣꯏ ꯑꯗꯨꯅꯦ ꯑꯗꯨꯒ ꯑꯗꯨꯒ ꯃꯆꯥꯅꯨꯄꯤ ꯑꯃꯗꯣ ꯎꯝ ꯑꯃꯗꯤ ꯃꯄꯥꯟꯔꯣꯝꯗ ꯑ ꯂꯨꯍꯣꯡꯈ꯭ꯔꯦꯕ ꯑꯃꯗꯣ ꯃꯈꯣꯏ ꯑ ꯈꯨꯟ ꯑꯈꯣꯏ ꯈꯨꯟ ꯑ ꯗ ꯑ ꯂꯨꯍꯣꯡꯕ ꯑꯗꯨꯅ ꯃꯆꯥ ꯄꯣꯛꯄ ꯃꯇꯝꯗ ꯃꯉꯣꯟꯗ ꯂꯥꯛꯑꯦꯕ ꯂꯥꯛꯔꯒ ꯃꯥ ꯂꯩꯅꯤꯡ ꯂꯩꯅꯤꯡꯉꯦ ꯃꯃꯥ ꯃꯃꯥ ꯃꯅꯥꯛꯇ ꯂꯩꯔꯗꯤ ꯑꯗꯨꯝ ꯅꯨꯡꯉꯥꯏꯌꯦꯗꯅ ꯍꯧꯒꯠꯅꯤꯡꯕ ꯍꯧ ꯃꯇꯝꯗ ꯍꯧꯒꯠꯂꯦ ꯆꯥꯅꯤꯡꯕ ꯑꯝꯇ ꯑꯗꯨꯃꯥꯏꯅ ꯇꯧꯔꯒ ꯂꯩꯕꯗꯣ ꯑ ꯃꯥꯒꯤ ꯅꯨꯞ ꯄꯥꯒꯤ ꯌꯨꯝ ꯈꯣꯏꯅꯀꯣ ꯍꯧꯖꯤꯛꯇꯤ ꯂꯥꯛꯀ꯭ꯔ ꯂꯥꯛꯔꯁꯨ ꯌꯥꯔꯦ ꯂꯥꯛꯈ꯭ꯔꯣ ꯍꯥꯏꯔꯒ ꯃꯃꯥꯗꯣ ꯀꯥꯞꯔꯒ ꯂꯩ꯫ ꯅꯪ ꯑꯃꯨꯛ ꯅꯪ ꯑꯃꯨꯛ ꯆꯠꯂꯗꯤ ꯅ ꯑ ꯋꯥꯔꯒ ꯂꯩꯔꯅꯤꯀꯣ ꯍꯥꯏꯅꯀꯣ ꯃꯥꯗꯣ ꯑꯃꯨꯛ ꯃꯆꯥꯅꯨꯞ ꯄꯤꯅ ꯀꯞꯇ꯭ꯔꯒ ꯃꯃꯥꯅ ꯑꯃꯨꯛ ꯀꯥꯞꯔꯒ ꯂꯩꯔꯦ ꯍꯈꯣꯏꯁꯦ ꯑꯦ ꯌꯦꯡꯕꯗ ꯃꯔꯛ ꯃꯔꯛꯗꯤ ꯌꯥꯝ ꯅꯣꯛꯅꯤꯡꯕꯅꯦ ꯃꯆꯥꯁꯤꯡꯕꯨ ꯌꯥꯝ ꯅꯨꯡꯁꯤꯕꯗꯣ ꯌꯥꯝ ꯑꯟꯗꯔꯁ꯭ꯇꯦꯟꯗꯤꯡ ꯇꯧꯕꯤꯕꯗꯣ꯫
ꯇꯧꯕ ꯃꯥꯜꯂꯦ ꯍꯥꯏ꯫
ꯍꯣꯏ ꯑꯗꯨꯃꯥꯏꯅ ꯇꯧꯋꯦ꯫ ꯈꯪꯗꯦ ꯑꯩꯈꯣꯏꯗꯤ ꯑ ꯑ ꯍꯥꯏꯔꯗꯤ ꯀꯔꯤ ꯍꯥꯏꯁꯤꯔꯥ ꯎꯝ ꯌꯨꯝꯁꯦ ꯑ ꯃꯤ ꯑ ꯌꯥꯝꯗꯕꯅꯤꯅ ꯑꯗꯨꯝ ꯅꯨꯡꯉꯥꯏꯌꯦꯗ ꯑꯩꯒꯤ ꯅꯨꯄꯥꯒ ꯑꯩꯒꯤ ꯏꯄꯨꯒ ꯑꯩꯈꯣꯏ ꯑꯍꯨꯝꯗꯛ ꯈꯛꯇꯅꯦꯕ꯫ ꯏꯆꯥꯅꯨꯄꯥ ꯑꯩꯈꯣꯏ ꯃꯔꯤ ꯈꯛꯇꯅꯦ ꯑꯗꯨꯅ ꯑꯗꯨꯝ ꯑꯍ ꯅꯨꯡꯉꯥꯏ ꯍꯥꯏꯕ ꯇꯥꯔꯦ ꯑꯗꯨ ꯑꯣꯏꯔꯁꯨ ꯏꯆꯦ ꯑꯃ ꯂꯩꯌꯦ ꯃꯥ ꯃꯥꯅ
ꯃꯥꯗꯤ ꯂꯩꯁꯥ ꯑꯣꯏꯔꯤꯉꯩꯗ ꯀꯔꯤꯁꯨ ꯊꯕꯛ ꯁꯨꯗ ꯆꯥꯛ ꯏꯟꯁꯥꯡ ꯐꯥꯎ ꯊꯣꯡꯗꯕꯅꯦꯕ꯫ ꯑꯗꯣ ꯂꯨꯍꯣꯡꯉ꯭ꯔꯒꯀꯣ ꯃꯥꯒꯤ ꯅꯨꯄꯥꯗꯣ ꯈ꯭ꯋꯥꯏꯗꯒꯤ ꯑꯇꯣꯟꯕ ꯑꯣꯏꯔꯝꯕ꯫ ꯑꯗꯨꯒ ꯃꯣꯏꯒꯤ ꯏꯃꯨꯡꯗꯣ ꯃꯤ ꯇꯔꯥ ꯍꯦꯟꯅ ꯂꯩꯔꯝꯕꯅꯦ ꯑꯗꯣ ꯃꯥꯗꯣ
ꯑꯣ ꯑꯁ ꯑꯗꯨꯗꯤ ꯈꯔ ꯑꯗꯨꯗꯤ ꯋꯥꯒꯅꯤꯌꯦ꯫
ꯍꯣꯏ ꯑꯗꯣ ꯆꯥ ꯎꯝ ꯆꯥꯛ ꯌꯦꯟꯁꯥꯡ ꯊꯣꯡꯕꯁꯨ ꯀꯣ ꯆꯐꯨ ꯑꯆꯧ ꯑꯆꯧꯕꯗ ꯊꯣꯡꯔꯒ ꯆꯥꯏ ꯍꯥꯏꯌꯦ ꯑꯗꯨꯒ ꯐꯪꯁꯟ ꯂꯩꯕꯒꯨꯝꯅ ꯑꯗꯨꯝ ꯂꯩꯕꯅꯦ ꯆꯥꯛ ꯌꯦꯟꯁꯥꯡ ꯊꯣꯡꯔꯒ ꯂꯩꯕ ꯗꯨꯅ ꯊꯕꯛ ꯑꯣꯏꯈ꯭ꯔꯦ ꯍꯥꯏꯅꯀꯣ꯫
ꯂꯣꯏꯕꯗ ꯑꯃꯨꯛꯀ ꯐꯦꯡꯕꯥ꯫
ꯍꯣꯏ ꯎꯝ꯫ ꯑꯗꯨꯃꯥꯏ ꯇꯧꯋꯦ ꯍꯥꯏꯌꯦ ꯃꯣꯏꯗꯣ ꯅꯨꯡꯁꯤꯌꯦ ꯅꯨꯞ ꯑꯅ ꯅꯨꯄꯤꯁꯤꯡꯒꯤ ꯑ ꯄꯨꯟꯁꯤꯁꯦ ꯈꯟꯕꯤꯔꯗꯤꯀꯣ꯫ ꯌꯥꯝ ꯅꯨꯡꯉꯥꯏꯇꯦ꯫ ꯑꯗꯨ ꯑꯣꯏꯔꯁꯨ ꯀꯔꯤ ꯇꯧꯅꯤ ꯂꯩꯕꯥꯛꯇ ꯇꯝꯈ꯭ꯔꯕꯅꯤꯅ ꯑꯩꯈꯣꯏꯒꯤꯗꯤ꯫
ꯎꯝ꯫